ꯑ ꯏꯆꯦ ꯇꯥꯔꯦ ꯀꯃꯥꯏ ꯀꯃꯥꯏ ꯇꯧꯔꯤꯒꯦ
ꯑꯁ ꯄꯨꯡꯂꯩ ꯄꯨꯡꯂꯩ ꯂꯩꯔꯤꯗ ꯅꯪꯗꯤ ꯍꯟꯇꯛ ꯃꯔꯛ ꯀꯣꯏ ꯆꯠꯄ ꯌꯥꯝ ꯎꯏꯗ
ꯑꯥ ꯍꯟꯗꯛꯇꯤ ꯈꯔ ꯆꯠꯂꯨꯔꯦ ꯏꯆꯦ
ꯅꯨꯉꯥꯏꯔꯦ ꯅꯨꯡꯉꯥꯏꯔꯣ ꯅꯣꯏ ꯅꯨꯡꯉꯥꯏꯔꯣ
ꯎꯝ ꯍꯟꯗꯛꯇꯤꯅꯦ ꯁꯤꯂꯣꯡꯗ ꯑꯣꯏꯅ ꯆꯠꯂꯨꯔꯦ ꯅꯛꯁꯨ ꯅꯛꯄ ꯍꯣꯏ
ꯑꯗꯣ ꯏꯅꯕꯗꯗꯤ ꯀꯃꯥꯏ ꯇꯧꯒꯦ
ꯋꯦꯗꯔꯗꯤ ꯌꯥꯝ ꯅꯨꯡꯉꯥꯏ ꯏꯆꯦ ꯑꯩꯈꯣꯏ ꯁꯤꯗꯗꯤ ꯌꯥꯝ ꯁꯥꯔꯦꯗꯅ ꯑꯥꯗꯗꯤ ꯌꯥꯝ ꯁꯥꯍꯧ ꯇꯔꯤ ꯅꯨꯡꯉꯥꯏꯌꯦ ꯑꯗꯨꯅ ꯂꯩ ꯆꯥꯕ ꯊꯛꯄ ꯑꯗꯣ ꯍꯣꯏ ꯈꯔꯕꯨꯗꯤ ꯈꯦꯠꯅꯔꯦꯗꯅ ꯃꯅꯤꯄꯨꯔꯒ ꯑꯗꯣ ꯂꯩꯕꯗꯤ ꯗꯤ ꯅꯨꯡꯉꯥꯏꯪ ꯌꯥꯝ ꯀꯟꯅ ꯁꯥꯁꯨ ꯁꯥꯗꯕꯤ ꯌꯥꯝ ꯀꯟꯅꯁꯨ ꯏꯪꯗꯕꯤ ꯅꯨꯡꯉꯥꯏꯌꯦ ꯋꯦꯗꯔꯗꯤ꯫
ꯎꯝ, ꯅꯣꯏꯗꯤ ꯎꯝ ꯅꯨꯃꯤꯠ ꯀꯌꯥꯅꯤ ꯂꯩꯔꯛꯏꯕꯥ ꯑꯗꯨꯗ
ꯌꯥꯝ ꯀꯨꯏꯅ ꯂꯩꯔꯛꯇꯦꯗ, ꯅꯨꯃꯤꯠ ꯃꯔꯤꯅꯤ ꯂꯩꯔꯛꯑꯦ ꯏꯆꯦ꯫
ꯑꯣ ꯃꯔꯤꯅꯦ ꯍꯥꯏꯗꯨ ꯌꯥꯝꯈ꯭ꯔꯕ ꯁꯥꯡꯈ꯭ꯔꯕ ꯃꯇꯝꯅꯤ ꯀꯩꯅꯣ ꯑꯗꯨꯝ ꯅꯣꯏ ꯃꯤ ꯀꯌꯥ ꯆꯠꯂꯤ ꯅꯣ
ꯃꯥꯅꯤ ꯃꯥꯅꯤ ꯏꯆꯦ
ꯎꯝ, ꯑꯗꯣ ꯅꯣꯏ ꯃꯤ ꯀꯌꯥ ꯆꯠꯂꯤꯅꯣꯕ? ꯇꯥꯕ꯭ꯔꯣ? ꯍꯂꯣ ꯇꯥꯔꯕ꯭ꯔꯣ?
ꯑꯩꯈꯣꯏ ꯌꯥꯝꯗꯦꯗ ꯃꯤ ꯑꯩꯈꯣꯏ ꯃꯔꯤ ꯃꯉꯥ ꯈꯛꯇꯪ ꯆꯠꯄ ꯅꯨꯄꯤ ꯃꯔꯤ ꯍꯂꯣ
ꯇꯥꯔꯦ ꯇꯥꯔꯦ ꯍꯥꯏꯔꯛꯑꯣ
ꯏꯆꯦ ꯇꯥꯗ ꯇꯥꯗ꯭ꯔꯕꯣ? ꯑꯣ ꯑꯩꯈꯣꯏ ꯃꯉꯥ ꯆꯠꯂꯨꯏꯌꯦ
ꯑꯥ ꯅꯣꯏ ꯆꯠꯄꯒꯤ ꯒꯤ ꯃꯑꯣꯡꯁꯦ, ꯇꯥꯕ꯭ꯔꯥ? ꯇꯥꯕ꯭ꯔꯥ
ꯑꯣ ꯑꯩꯈꯣꯏ ꯃꯉꯥ ꯆꯠꯂꯨꯏꯕꯥ꯫
ꯑꯗꯣ ꯅꯣꯏ ꯆꯠꯄꯒꯤ ꯃꯑꯣꯡꯖꯦ ꯇꯥꯕ꯭ꯔꯣ ꯄꯩꯁꯥ ꯈꯥꯏꯅꯔꯒ ꯆꯠꯂꯤꯔꯥ ꯅꯠꯇ꯭ꯔꯒ ꯑ ꯂꯝ ꯈꯣꯏ ꯃꯔꯨꯄꯀ ꯇꯧꯅꯔꯒ ꯅꯣꯏ ꯃꯉꯥꯁꯦ ꯆꯠ ꯇꯦꯗ ꯅꯣꯏꯁꯦ ꯆꯠꯄꯒꯤ ꯃꯑꯣꯡꯁꯦ ꯄꯩꯁꯥ ꯈꯥꯏꯅꯔꯒ ꯆꯠꯂꯤꯔꯥ?
ꯑꯥ ꯁꯨꯃꯥꯏ ꯇꯧꯋꯦ ꯑꯩꯈꯣꯏ ꯆꯠꯄꯒꯤ ꯃꯑꯣꯡ ꯑꯣ ꯄꯩꯁꯥ ꯈꯥꯏꯩꯅꯔꯒ ꯆꯠꯂꯦ ꯏꯆꯦ꯫ ꯀꯩꯅꯣ ꯇꯧꯔꯦ ꯄꯩꯁꯥꯗꯣ ꯈꯔ ꯈꯥꯏꯅꯔꯦ ꯁꯅꯥ
ꯎꯝ
ꯑꯗꯨꯒ ꯆꯠꯂꯦ ꯉꯁꯤꯗꯤ ꯐꯣꯟ ꯅꯦꯠꯋꯥꯛꯁꯦ ꯈꯔ ꯅꯨꯡꯉꯥꯏꯇꯕ ꯃꯥꯜꯂꯤ ꯑꯩꯖꯦ
ꯃꯥꯂꯦ ꯄꯠ ꯄꯠ ꯄꯠꯄꯩ ꯇꯥꯕꯗꯣ ꯇꯧꯋꯤꯅꯦ
ꯑꯥ ꯈꯔ ꯅꯨꯡꯉꯥꯏꯇꯕꯗꯥꯛ ꯇꯧꯋꯦ ꯑꯩꯉꯣꯟꯗꯕꯨꯗꯤ ꯗꯤ ꯑꯗꯨꯝ ꯐꯥꯏꯚ ꯐꯣꯔ ꯖꯤꯅꯦ ꯑꯩꯒꯤ ꯐꯣꯟꯖꯤꯕꯨꯗꯤ ꯑꯗꯣ ꯅꯦꯋꯥꯛꯄꯨꯗꯤ ꯈꯔꯗꯤ ꯑꯗꯨꯝ ꯅꯨꯡꯉꯥꯏ ꯅꯨꯡꯉꯥꯏ ꯃꯥꯜꯂꯦ ꯗꯣ ꯀꯃꯥꯏ ꯇꯧꯋꯤꯅꯣ ꯈꯪꯗ꯭ꯔꯦ꯫
ꯎꯝ꯫ ꯑꯩꯅ ꯍꯥꯏꯗꯤ ꯅꯣꯏꯗꯣ
ꯑꯥ꯫
ꯁꯥ ꯂꯨꯜꯄꯥ ꯀꯌꯥ ꯀꯌꯥ ꯃꯨꯛ ꯂꯨꯄꯥ ꯀꯌꯥꯝ ꯀꯌꯥꯃꯨꯛ ꯄꯨꯊꯣꯛꯅꯔꯒ ꯆꯠꯂꯤꯅꯣ ꯆꯥꯕꯥ ꯊꯛ ꯅ ꯀꯃꯥꯏ ꯇꯧꯕ ꯁꯤꯅꯤ꯫ ꯎꯝ꯫
ꯑꯣ ꯑꯩꯈꯣꯏ ꯁꯨꯃꯥꯏ ꯇꯧꯋꯦ ꯑꯍꯥꯟꯕꯒꯤ ꯑꯣꯏꯅꯅꯦ ꯂꯨꯄꯥ ꯂꯤꯁꯤꯡ ꯇꯔꯥ ꯑꯃ ꯍꯥꯅ ꯍꯥꯏꯅꯔꯦ꯫ ꯑꯗꯨꯒ ꯀꯣꯟꯅ ꯀꯣꯟꯅ ꯀꯣꯟꯅꯗꯕꯗꯣ ꯑꯃꯨꯛ ꯈꯥꯏꯅꯩꯌꯦꯕ꯫ ꯑꯗꯣ ꯂꯩꯕꯒ ꯆꯠꯄꯒꯗꯕꯨꯗꯤ ꯂꯤꯁꯤꯡ ꯀꯨꯟꯃꯨꯛ ꯆꯪꯉꯦꯕ꯫
ꯃꯤ ꯑꯃꯒꯤ ꯄꯩꯁꯥꯁꯦ꯫
ꯑꯗꯨꯒ ꯑꯥ ꯄꯣꯠ ꯂꯩꯕꯒ ꯆꯥꯕ ꯊꯛꯄ ꯈꯔ ꯍꯥꯞꯆꯤꯜꯂꯒꯕꯨꯗꯤ ꯑꯗꯨꯝ ꯀꯨꯟꯊ꯭ꯔꯥꯃꯨꯛ ꯃꯌꯥꯗꯤ ꯂꯣꯏꯔꯝꯃꯅꯤ ꯏꯆꯦ ꯄꯩꯁꯥ ꯁꯤꯡ ꯊꯤꯔꯨꯅꯣꯗꯤ ꯍꯥꯏ ꯑꯗꯨ ꯑꯣꯏꯔꯖꯨ ꯍꯦꯛꯇ ꯆꯪꯉꯤ ꯌꯥꯗꯦ꯫
ꯃꯥꯅꯦ ꯃꯥꯅꯦ ꯑꯗꯣ ꯅꯣꯏꯅ ꯑꯉꯥꯡ ꯍꯥꯏꯕꯗꯨꯣ ꯑꯣꯏꯔꯦ
ꯑꯥ
ꯑꯗꯨꯅ ꯀ ꯈꯪꯉꯕꯅꯤꯅ ꯑꯈꯣꯏꯒꯤ ꯂꯝꯀꯣꯏ ꯃꯔꯨꯞ ꯈꯔ ꯂꯥꯟꯅ ꯆꯠꯄ ꯌꯥꯕ ꯑꯃꯗꯤ ꯁꯤꯂꯛꯄꯗꯤ ꯌꯥꯏ ꯐꯖꯅ ꯊꯥ ꯊꯥꯒꯤ ꯄꯩꯁꯥ ꯎꯝ ꯎ ꯇꯟꯅꯔꯒ ꯆꯍꯤ ꯂꯣꯏꯔꯛ ꯄꯗꯥꯏꯗ ꯆꯠꯇ ꯌꯥꯏꯗꯅ
ꯀꯦ ꯏꯆꯦ ꯃꯊꯪꯗꯗꯤ ꯁꯨꯍꯣꯏ ꯍꯣꯏꯗꯅ ꯁꯤꯜꯂꯛꯀꯦ
ꯑꯗꯨ ꯅꯣꯏꯅ ꯈꯔ ꯈꯪꯕꯗꯨ ꯑꯣꯏꯕꯅꯤꯅ ꯅꯣꯏꯅ ꯁꯤ
ꯃꯥꯅꯦ ꯃꯥꯅꯦ ꯄꯨꯛꯆꯦꯜ ꯍꯥꯏꯗꯤ ꯋꯥꯈꯜꯂꯣꯟ ꯃꯥꯟꯅꯕ ꯃꯤ ꯈꯔ ꯈꯣꯝꯃꯒꯀꯣ ꯏꯆꯦ ꯑꯗꯨꯝ ꯑꯈꯣꯏ ꯆꯠ ꯆꯠꯃꯤꯟꯅꯕ ꯌꯥꯏꯗꯅ
ꯌꯥꯏ ꯌꯥꯏ ꯆꯍꯤ ꯃꯅꯨꯡꯗ ꯑꯃꯨꯛꯇꯪ ꯅꯨꯡꯉꯥꯏꯕꯗꯤ ꯌꯥꯏꯗꯅ꯫
ꯌꯥꯏꯌꯦ꯫
ꯑꯗꯨꯗꯨ ꯅꯣꯏꯅ ꯈꯔ ꯇꯧꯔꯣ ꯊꯥ ꯑꯃꯗ ꯂꯤꯁꯤꯡ ꯃꯉꯥ ꯈꯪ ꯈꯥꯏꯅꯒꯦꯔꯥ ꯑꯗꯨꯃꯥꯏꯅ ꯇꯧꯔꯦꯗꯅ꯫
ꯍꯣꯏꯅꯦ ꯍꯣꯏꯅꯦꯁꯦ ꯑꯗꯨꯃꯥꯏꯅ ꯁꯤꯟꯕꯗꯤ ꯌꯥꯔꯕꯅꯤ ꯃꯥꯅꯦ ꯏꯆꯦ ꯃꯤ ꯌꯥꯝꯕꯁꯤꯁꯨ ꯁꯨꯟꯅ ꯈꯔ ꯅꯨꯡꯉꯥꯏꯇꯦ꯫ ꯍꯣꯏ ꯃꯉꯥ ꯇꯔꯥ ꯈꯔ ꯄꯨꯛꯆꯦꯜ ꯃꯥꯟꯅꯕ ꯈꯔ ꯆꯠꯃꯤꯟꯅꯕꯅ ꯐꯩ ꯏꯆꯦ꯫
ꯃꯥꯅꯤ ꯃꯥꯅꯦ ꯃꯤ ꯌꯥꯝꯍꯟꯗꯕꯤꯗ ꯈꯔ ꯈꯔ ꯇꯧꯔꯒ ꯄꯨꯛꯆꯦꯟ ꯁꯆꯦꯟ ꯇꯤꯟꯅꯔꯒ ꯆꯠꯈꯤꯕꯅ ꯐꯩ꯫ ꯃꯤ ꯌꯥꯝꯃꯒ ꯊꯤ ꯌꯥꯝꯃꯦ ꯍꯥꯏꯅꯕ ꯑꯃꯁꯝꯨ ꯂꯩꯕꯅꯤ꯫ ꯎꯝ ꯑꯗꯨꯅ ꯑꯃꯒꯤ ꯃꯣꯠ ꯑꯃꯒꯤ ꯃꯣꯠ ꯑꯃꯨꯛ ꯉꯥꯏꯅꯕꯗ ꯌꯥꯝ ꯕꯦꯔꯥ ꯕꯦꯔꯤ ꯉꯥꯏꯏꯅꯅꯤꯕ꯫
ꯃꯥꯅꯦ꯫
ꯑꯗꯨꯗꯤ ꯋꯥꯈꯜ ꯃ ꯃꯥꯟꯅꯗꯅ ꯑꯃꯅ ꯑꯃ ꯍꯥꯏ ꯑꯃꯅ ꯑꯃ ꯍꯥꯏ ꯈꯟꯅꯔꯔꯒ ꯇꯣꯛꯄꯔꯁꯨ ꯈꯪꯄꯣꯠꯇꯦ ꯑꯗꯨꯅ ꯑꯩꯈꯣꯏ ꯌꯥꯝꯗꯕꯤꯗ ꯌꯥꯝꯃꯗ ꯃꯤ ꯇꯔ ꯃꯨꯛꯀꯦ
ꯌꯦ ꯍꯣꯏ ꯁꯤꯟꯕ ꯌꯥꯏꯌꯦ ꯌꯥꯝ ꯂꯥꯞꯇꯕꯤꯗ ꯁꯤ ꯇꯤꯝ ꯆꯠꯄꯒꯤ ꯑꯣꯏꯔꯁꯨ ꯁꯤꯟꯕ ꯌꯥꯏ ꯍꯣ ꯏꯆꯦ
ꯌꯥꯏ ꯌꯥꯏ ꯌꯥꯏ ꯌꯥꯝ ꯊꯤ ꯌꯥꯏ
ꯏꯆꯦꯍꯣꯏꯅ ꯃꯔꯨꯞꯁꯤꯗ ꯍꯥꯏꯅꯔꯒ ꯀꯔꯝ ꯀꯔꯝꯕ ꯂꯝꯗ ꯑꯣꯟꯅ ꯆꯠꯅꯤ ꯃꯤ ꯍꯥꯏꯅꯔꯒ ꯑꯥ
ꯆꯍꯤ ꯆꯍꯤꯒꯤ ꯑꯗꯨ ꯅꯣꯡꯃ ꯗꯅ ꯁꯤꯀꯤꯝ ꯆꯠꯂꯦ ꯆꯍꯤ ꯑꯃꯗꯅ ꯀꯣ ꯃꯊꯪ ꯆꯍꯤ ꯆꯠꯂꯁꯤ ꯑꯗꯨꯃꯥꯏꯅ ꯀꯣꯏꯔꯒ ꯔꯣꯇꯦꯁꯟ ꯅꯥꯏꯔ
ꯐꯩꯌꯦ ꯑꯁꯨꯃꯥꯏꯅ ꯆꯍꯤ ꯑꯃꯒꯤ ꯃꯅꯨꯡꯗ ꯆꯠꯄꯁꯤꯅ
ꯑꯗꯣ ꯈꯔ ꯁꯤꯜꯂꯨ ꯈꯔꯊꯨꯕꯤꯗ ꯇꯧ ꯆꯣꯟꯗꯕꯩ ꯊꯕꯛꯁꯤꯗꯤ
ꯃꯥꯅꯤꯅꯦ ꯑꯩꯈꯣꯏꯅ ꯈꯔ ꯍꯣꯏ
ꯅꯣꯏꯅ ꯈꯔ ꯈꯪꯕ ꯑꯗꯨꯣ ꯑꯣꯏꯔꯦ꯫
ꯍꯣꯏ
ꯑꯗꯨꯅ ꯅꯣꯏ ꯑꯅꯤ ꯑꯍꯨꯝ ꯄꯨꯟꯁꯜꯂꯣ ꯍꯦꯛꯇꯥ ꯍꯥꯏꯅꯔꯣ ꯑꯩ ꯗꯤ ꯌꯥꯔꯦ ꯔꯦꯗꯤꯗ ꯂꯩꯔꯕꯅꯤ
ꯑꯥ
ꯑꯗꯣ ꯅꯪꯅꯖꯨ ꯅꯪꯒꯤ ꯑꯗꯨꯒ ꯅꯪ ꯅꯪꯅ ꯆꯥꯅ ꯇꯤꯟꯅꯖꯕ ꯄꯨꯛꯆꯦꯜ ꯈꯪꯕ ꯅꯃꯥꯟꯅꯕꯤ ꯑꯗꯨ ꯈꯣꯝꯃꯣ ꯑꯩꯅꯁꯨ ꯈꯪꯖꯕ ꯇꯤꯟꯅꯖꯕ ꯄꯨꯛꯆꯦꯜ ꯈꯪꯕ ꯏꯃꯥꯟꯅꯕꯤ ꯈꯣꯝꯃꯛꯑꯒꯦ ꯍꯦꯛꯇ ꯌꯥꯎꯅꯤꯡꯉꯦꯅ ꯄꯦꯍꯥꯞꯇ ꯍꯥꯞꯄꯁꯤꯁꯨ ꯍꯥꯞꯅꯤꯡꯗꯦꯕ ꯂꯝ ꯊꯣꯛꯑꯒ ꯈꯠꯅꯔ ꯆꯩꯅꯕꯁꯤꯗꯤ ꯅꯨꯡꯉꯥꯏꯇꯦꯗꯅ ꯃꯣꯠ ꯇꯤꯟꯅꯗꯗꯅ ꯑꯗꯨꯅ ꯌꯥꯝꯅ ꯃꯨꯟꯅ ꯈꯜꯂꯒ ꯐꯛ ꯄꯨꯔꯒ ꯄꯨꯟꯖꯤ
ꯎꯝ ꯍꯣꯏ
ꯊꯥ ꯊꯥꯒꯤ ꯈꯛ ꯈꯛꯇ ꯇꯨꯡꯁꯤꯟꯅꯔꯗꯤ ꯁꯦꯟꯕꯨꯡ ꯑꯣꯏꯅ ꯄꯨꯊꯣꯛꯄꯗꯣ ꯈꯔ ꯐꯩꯗꯅ
ꯃꯥꯅꯤ ꯏꯆꯦ
ꯑꯗꯨꯅ ꯑꯗꯨꯃꯥꯏꯅ ꯇꯧꯍꯧꯔꯁꯤ ꯈꯔꯁꯨ ꯑꯩꯈꯣꯏ ꯃꯥꯟꯅꯔꯤꯉꯥꯏꯁꯤꯗ ꯑꯩꯈꯣꯏ ꯈꯔ ꯀꯩꯅꯣ ꯋꯥꯏ ꯁꯡꯅꯔꯤꯉꯥꯏꯁꯤꯗ ꯆꯠꯍꯧꯔꯁꯤ ꯑꯍꯟ ꯃꯇꯝ ꯑꯣꯏꯁꯜꯂꯛꯑꯗꯤ ꯀꯩꯁꯨ ꯌꯥꯅꯔꯔꯣꯏ
ꯌꯥꯗꯦꯒ ꯑꯃꯨꯛ ꯍꯥꯏꯅꯗꯣꯏꯅꯤ ꯇꯧꯔꯤꯁꯦ
ꯔꯀꯅꯤ ꯑ ꯑꯗꯩꯗꯤ ꯂꯩꯁꯥꯕꯤ ꯑꯣꯏꯔꯤꯉꯩꯗ ꯆꯠꯍꯧꯕ ꯅꯗꯤ ꯌꯥꯝ ꯐꯔꯦ ꯏꯆꯥ ꯏꯁꯨ ꯃꯥ ꯃ ꯌꯥꯎꯗ꯭ꯔꯤꯉꯩꯗ
ꯑꯥ ꯍꯌꯦꯡꯋꯥꯏ ꯆꯠꯀꯦꯁꯨ ꯄꯥꯛ ꯄꯥꯛꯅ ꯉꯝꯃꯣꯏꯗꯣꯏꯅꯤ ꯍꯣꯏ ꯍꯣꯏ ꯆꯠꯁꯤ ꯆꯠꯁꯤꯗꯤ ꯍꯥꯏꯅꯔꯅꯤ ꯑꯗꯨꯒ ꯁꯤꯟꯕꯗꯣ ꯉꯝꯃꯣꯏꯗꯣꯏꯅꯦ ꯃꯥꯅꯦ ꯁꯤ ꯋꯥꯈꯜ ꯅꯨꯡꯉꯥꯏꯗꯣꯏꯅꯦ ꯑꯃꯨꯛ ꯑꯃꯨꯛ ꯆꯠꯊꯣꯛꯄ ꯍꯥꯏꯁꯦ ꯃꯥꯅꯦ
ꯋꯥꯈꯜ ꯇꯥꯅꯔꯒ ꯑꯝꯇꯁꯦ ꯆꯠꯁꯤꯁꯦ
ꯃꯥꯅꯦ ꯈꯔ ꯈꯔ ꯆꯠꯊꯣꯛꯄꯁꯤꯁꯨ ꯐꯩ ꯏꯆꯦ ꯑꯈꯣꯏꯁꯨ ꯏꯃꯨꯡꯗ ꯂꯩꯁꯜꯂꯁꯨ ꯍꯥꯏꯗꯤ ꯏꯁꯥꯁꯦ ꯐꯛꯆꯜꯂꯤꯗꯅ ꯈꯔꯁꯨ ꯑꯣꯏꯊꯣꯛꯄꯁꯦ ꯐꯩꯌꯦꯕ
ꯎꯝ ꯑꯗꯨꯅ ꯑꯈꯣꯏ ꯃꯁꯦꯟ ꯈꯔ ꯂꯤꯡꯖꯦꯜ ꯃꯥꯟꯅꯔꯤꯉꯩ ꯈꯔ ꯄꯨꯟꯕ ꯅꯨꯡꯉꯥꯏꯔꯤꯉꯩ ꯆꯠꯍꯧꯖꯤ
ꯎꯝ
ꯅꯨꯡꯉꯥꯏꯅ
ꯑꯈꯣꯏ ꯈꯔ ꯂꯤꯡꯖꯦꯜ ꯃꯥꯟꯅꯕ ꯄꯨꯟꯕꯁꯦ ꯌꯥꯝ ꯀꯥꯟꯅꯩꯕꯨ ꯏꯆꯦ
ꯎꯝ
ꯃꯥꯟꯅꯕ ꯃꯁꯦꯟ ꯂꯩꯃꯤꯟꯅꯗ ꯋꯥꯈꯜꯂꯣꯟꯁꯦ ꯃꯥꯟꯅꯩ ꯐꯩꯌꯦꯕ ꯑꯃꯅ ꯑꯃꯨꯛ ꯑꯃ ꯍꯥꯏꯔꯛ ꯀꯟꯅꯤ ꯃꯥꯟꯅꯗ꯭ꯔꯗꯤ ꯇꯜꯂꯤꯕꯨ ꯍꯥꯏꯕꯋꯣ ꯑꯃꯅ ꯑꯃꯨꯛ ꯄꯩꯁꯥ ꯄꯥꯝꯃꯨꯏꯕꯨ ꯃꯤ ꯈꯔ ꯑꯃꯗꯤ ꯏꯆꯦ ꯄꯩꯁꯥ ꯄꯥꯝꯃꯨꯏꯌꯦꯅ ꯆꯠꯆꯗꯕ ꯃꯤꯁꯨ ꯂꯩꯌꯦ ꯀꯩꯀꯥꯝꯗ ꯆꯠꯂꯒ ꯄꯩꯁꯥ ꯄꯥꯝꯃꯨꯏ ꯈꯣꯠꯂꯤꯅ ꯍꯥꯏꯕ ꯃꯤ
ꯁꯤꯒꯗꯕ ꯃꯄꯣ ꯍꯣꯡꯅꯤ ꯆꯍꯤ ꯑꯝꯗ ꯅꯨꯡꯉꯥꯏꯊꯣꯛꯄ ꯋꯥꯅ ꯇꯥꯜꯂꯤꯁꯤꯕꯨ ꯅꯨꯡꯉꯥꯏꯒꯦꯅ ꯇꯥꯜꯂꯤ ꯅꯠꯇ꯭ꯔꯣ꯫
ꯃꯥꯅꯤ
ꯁꯤ ꯈꯟꯇꯣꯛꯑꯒ ꯄꯨꯟꯁꯤꯁꯤ ꯍꯤꯡꯗ꯭ꯔꯗꯤ ꯀꯩꯅꯣ꯫
ꯎꯝ
ꯁꯨꯝ ꯋꯥꯁꯤꯜꯂꯒ ꯑꯩ ꯑꯗꯨꯅ ꯇꯧꯋꯦ ꯑꯗꯨꯅ ꯑꯗꯨꯝ ꯋꯥꯕꯁꯦ ꯑꯣꯏꯔꯛꯀꯗꯣꯏꯅꯦ ꯍꯥꯏꯕ ꯅꯨꯡꯉꯥꯏꯕ ꯍꯩꯇ꯭ꯔꯗꯤ ꯑꯗꯨꯝ ꯋꯥꯖꯥ ꯇꯥꯝꯃꯤ ꯅꯠꯇ꯭ꯔꯣ꯫
ꯃꯥꯅꯤ ꯏꯆꯦ ꯑꯩꯈꯣꯏꯁꯨ ꯈꯔ ꯅꯨꯡꯉꯥꯏꯊꯣꯛꯀꯗꯕꯅꯤ꯫ ꯄꯩꯁꯥꯁꯦ ꯍꯌꯦꯡ ꯁꯤꯕꯗ ꯄꯨꯕꯁꯨ ꯌꯥꯕ ꯅꯠ ꯇꯦ
ꯅꯠꯇꯦ ꯑꯗꯨ ꯅꯨꯡꯉꯥꯏ ꯅꯨꯡꯉꯥꯏꯅ ꯄꯨꯟꯁꯤꯁꯤꯗꯤ ꯂꯩꯍꯧꯅꯤ ꯑꯩ ꯈꯜꯂꯤꯁꯦ꯫ ꯁꯤꯔꯀꯥꯟꯗ ꯅꯨꯡꯉꯥꯏ ꯌꯥꯄꯣꯠꯇꯦ ꯃꯊꯪ ꯄꯣꯛ ꯄꯣꯛꯂꯛꯄ ꯑꯗꯨꯗꯤ ꯀꯅꯥꯅ ꯑꯁ ꯑꯗꯨꯅ ꯍꯧꯖꯤꯛ ꯅꯨꯡꯉꯥꯏꯍꯧ ꯄ ꯃꯤꯃꯤ ꯑꯄꯥꯝꯕ ꯑꯗꯨꯅꯕꯨ ꯑꯩꯅ ꯃꯣꯠ ꯇꯤꯟꯅꯕ ꯍꯥꯏꯁꯤꯅꯤ ꯃꯣꯠ ꯇꯤꯟꯅꯕ ꯁꯤꯃꯨꯛ ꯅꯨꯡꯉꯥꯏꯕ ꯂꯩ ꯇꯦ ꯅꯣꯡꯃ ꯆꯥꯕ ꯆꯥꯗꯕ ꯅꯨꯡꯉꯥꯏꯔ ꯋꯥ ꯋꯥꯈꯜꯂꯣꯟ ꯃꯥꯟꯅꯅ ꯁꯤ ꯇꯧꯕ ꯁꯤ ꯇꯧꯕ ꯁꯦ ꯃꯥꯏ ꯇꯥꯅꯕ ꯌꯥꯕ ꯂꯝ ꯆꯠꯂ
ꯋꯥꯈꯜꯂꯣꯟ ꯃꯥꯟꯅꯗꯕꯖꯤꯁꯨ ꯌꯥꯝ ꯋꯥꯏ ꯎꯝ ꯋꯥꯈꯜꯂꯣꯟ ꯃꯥꯟꯅꯗꯕꯖꯤꯁꯨ ꯌꯥꯝ ꯋꯥꯏꯌꯦꯕ꯫
ꯋꯥꯏ ꯋꯥꯏ ꯋꯥꯏ ꯂꯝ ꯆꯜꯂꯖꯨ ꯑꯦ ꯁꯤ ꯁꯤ ꯁꯨꯃꯥꯏꯅ ꯇꯧꯖꯤ ꯇꯥꯟꯅꯕꯗ ꯑꯦ ꯑꯗꯨꯅ ꯑꯗꯨ ꯐꯅꯤꯅ ꯇꯥꯟꯅꯕ ꯌꯥꯕ
ꯍꯣꯏ ꯏꯆꯦ ꯑꯗꯨꯗꯤꯅꯦ ꯑꯩ ꯑꯝꯇ ꯁꯤꯗꯩꯗ ꯀꯩꯅꯣꯝꯇ ꯇꯧꯈꯤꯒꯦ ꯍꯣꯏ ꯏꯆꯦ꯫
ꯊꯝꯃꯣ ꯊꯝꯃꯣ꯫
ꯍꯣ ꯍꯣꯏ꯫ ꯊꯝꯃꯦꯀꯣ ꯏꯆꯦ꯫
ꯍꯣ